ꯀꯗꯧꯔꯤꯅꯣ
ꯎꯝ ꯐꯝꯂ ꯂꯩꯥꯏꯅꯦ
ꯀꯩꯒꯤ
ꯑ ꯍꯧꯖꯤꯛꯗꯤ ꯂꯦꯞꯂꯒ ꯂꯩꯌꯦ
ꯊꯕꯛ ꯁꯨꯗ꯭ꯔꯣ
ꯀꯩ ꯊꯕꯛꯅꯣ ꯍꯧꯖꯤꯛꯕꯣ
ꯈꯪꯗꯦꯅ
ꯑꯁ ꯈꯪꯗꯦ ꯌꯥꯔꯦ ꯑꯁ ꯅꯨꯡꯗꯥꯡꯗꯨ ꯐꯤ ꯁꯥꯗꯣꯏꯕ꯭ꯔꯥ ꯉꯔꯥꯡꯅ ꯂꯥꯛꯑꯒ ꯉꯁꯤ
ꯄꯤꯈ꯭ꯔꯦ ꯐꯤꯁꯥꯏꯗꯨꯅ
ꯑꯩ ꯐꯤ ꯁꯥꯅꯤꯡꯉꯥꯏ ꯂꯥꯛꯄ꯭ꯔꯣ ꯑꯩ ꯐꯤ ꯁꯥꯅꯤꯡꯉꯥꯏ ꯂꯥꯛꯄ ꯅꯠꯇꯦ ꯑꯩꯒꯤ ꯑꯩꯒꯤ ꯍꯨꯏ ꯃꯆꯥꯕꯨ ꯌꯦꯡꯕ ꯂꯥꯛꯄꯅꯦ
ꯅꯪꯒꯤ ꯍꯨꯏ ꯃꯆꯥ ꯍꯨꯏ ꯐꯠꯇꯕꯗꯨꯔ
ꯑꯩꯒꯤ ꯍꯨꯏ ꯃꯆꯥꯁꯦ ꯑꯩꯒꯤ ꯅꯨꯡꯁꯤꯕꯤꯁꯦ ꯈꯋꯥꯥꯏꯗꯤ ꯅꯨꯡꯁꯤꯕꯤꯁꯦ ꯏ ꯂꯞꯂꯤ
ꯅꯨꯡꯁꯤꯕꯤ ꯅꯨꯡꯁꯤꯕꯤ
ꯅꯨꯡꯁꯤꯕꯤ ꯀꯥꯏꯅ ꯏꯁ
ꯀꯩꯗꯧꯔꯤꯅꯣ ꯀꯩꯏꯪꯖꯥꯡ ꯀꯩ ꯃꯊꯦꯜ ꯆꯥꯒꯦ ꯉꯁꯤꯗꯤ
ꯉꯁꯤꯁꯦ ꯑꯩꯈꯣꯏꯒꯤ ꯑꯩꯈꯣꯏ ꯌꯨꯝꯒꯤꯗꯤ ꯀꯥꯡꯁꯣꯏ ꯑꯗꯨꯒ ꯑꯩꯅ ꯉꯁꯥꯏ ꯀꯝꯄꯅꯤꯗ ꯊꯕꯛ ꯁꯨꯕ ꯃꯧ ꯑꯅꯤ ꯂꯩꯕꯀꯣ ꯃꯣꯏ ꯎꯔꯒ ꯎꯝ ꯅꯣꯏ ꯅꯤꯕꯨ ꯏꯪꯁꯥꯡ ꯂꯩꯔꯗꯤ ꯄꯤꯌꯣ ꯍꯥꯏꯔ ꯃꯣꯏꯅ ꯗꯥ ꯄꯤ ꯑꯩꯉꯣꯟꯗ
ꯗꯥꯛ
ꯎꯝ ꯗꯥꯜ ꯑꯣꯏꯔꯁꯨ ꯌꯥꯝ ꯍꯥꯎꯕꯅꯤ ꯃꯣꯏꯒꯤꯗꯤꯀꯣ ꯃꯁꯂꯥ ꯀꯔꯤ ꯀꯔꯤ ꯍꯥꯞꯄꯒꯦ
ꯏꯁ ꯃꯁꯥꯂꯥ ꯍꯥꯞꯄꯗꯣ ꯃꯁꯥꯂꯥ ꯍꯥꯞꯄꯒꯤ ꯊꯥꯒꯤ ꯌꯦꯟꯖꯥꯡ ꯆꯥꯡ ꯑꯅꯤ ꯋꯥ
ꯎꯝ
ꯑꯗꯨꯒ ꯀꯔꯤꯅꯣ ꯑꯂꯨꯒ ꯀꯔꯤ ꯀꯔꯤꯅꯣ ꯐ꯭ꯔꯥꯏ ꯇꯧꯕ ꯑꯃꯒ
ꯅꯣꯏ ꯈꯨꯟꯒꯤ ꯅꯨꯄꯤꯁꯤꯡꯔꯣ
ꯎꯝ ꯃꯣꯏ ꯑꯅꯤꯃꯛ ꯑꯩꯒꯤ ꯏꯆꯦ ꯑꯗꯨꯝ ꯍꯥꯏꯕ ꯌꯥꯔꯦꯗ
ꯑꯣ ꯏꯁ ꯅꯪꯗꯤ ꯀꯃꯥꯏꯅ ꯍꯧꯔꯦꯅꯦ ꯑꯩꯒꯤꯁꯨ ꯏꯟꯖꯥꯡ ꯄꯤꯌꯣ ꯍꯥꯏ ꯍꯪꯉꯨꯔꯣ
ꯏꯪꯁꯥꯡ ꯂꯩꯔꯗꯤ ꯇꯤꯐꯤꯟ ꯅꯠꯇ꯭ꯔ ꯇꯤꯐꯤꯟ ꯅꯠꯇ꯭ꯔꯁꯨ ꯃꯣꯏꯗꯤ ꯄꯦꯀꯦꯠ ꯄ꯭ꯂꯥꯁꯇꯤꯛꯇꯨ ꯀꯣ
ꯎꯝ
ꯄ꯭ꯂꯥꯁꯇꯤꯛꯇ ꯍꯦꯛ ꯄꯨꯔꯒ ꯂꯥꯛꯑꯦꯕ
ꯑ
ꯆꯥꯛ ꯌꯦꯟꯁꯥꯡ ꯂꯩꯔꯗꯤ ꯄꯤꯌꯨꯅꯤ ꯍꯥꯏꯅꯤ
ꯌꯥꯏꯌꯦ ꯍꯟꯖꯥꯡ ꯃꯤꯉꯣꯟꯗ ꯍꯟꯖꯥꯡ ꯅꯤꯕ ꯅꯤꯕ ꯍꯩꯔꯗꯤꯀꯣ
ꯎꯝ
ꯃꯅꯤ
ꯍꯝ
ꯁꯕꯣꯏꯅꯦ
ꯑꯗꯨꯗꯤ ꯀꯥꯏꯕꯀꯤ ꯏꯉꯣꯟꯗ ꯅꯂꯤꯉ ꯅꯅꯤꯂꯤꯉꯥꯏꯁꯨ ꯀꯤꯔꯒꯅꯤꯅꯦ ꯑꯩꯉꯣꯟꯗ ꯈꯅꯤ ꯅꯉ ꯇꯞ ꯇꯧꯕꯁꯦ
ꯏꯁꯁ ꯅꯣꯛꯅꯤꯡꯉꯦꯍꯦ ꯑꯩꯁꯨ ꯐꯪꯉꯨꯅꯤꯗ
ꯏꯉꯗꯤ ꯌꯥꯝ ꯇꯞ ꯇꯋꯦ ꯃꯠꯇ꯭ꯔꯣ
ꯀꯩ ꯏꯟꯁꯥꯡ ꯆꯥꯒꯦ ꯉꯁꯤꯗꯤ
ꯉꯁꯤꯁꯦ ꯎꯝ ꯌꯦꯟ ꯑꯦ ꯌꯦꯟ ꯑꯁꯤ ꯃꯥꯏꯔꯦꯟ ꯃꯅꯥꯀ ꯃꯦꯝ ꯃꯅꯥꯁꯨ ꯑꯗꯨꯒ ꯎꯁꯣꯏ ꯎꯁꯣꯏꯒꯤ ꯃ ꯇꯁꯨꯁꯨ ꯑꯗꯨꯒ ꯑꯁ ꯑꯗꯨ ꯀꯔꯤꯅꯣ ꯃꯊꯦꯜ ꯌꯥꯝꯃꯦ ꯑꯗꯨꯕꯨꯀꯣ ꯑꯗꯨꯒꯤ ꯆꯥꯛ ꯌꯥꯝ ꯆꯥꯏꯌꯦ ꯃꯦ ꯑꯩꯗꯣ ꯀꯩꯅꯣ ꯅꯨꯡꯊꯤꯤꯟꯗ ꯆꯥꯛ ꯆꯥꯛ ꯂꯥꯎꯔꯒ ꯑꯩ ꯑꯣ ꯉꯁꯥꯏꯗꯣ ꯆꯥꯛ ꯆꯥꯗꯕꯀꯣ ꯏꯆꯦꯒꯤ ꯌꯨꯝꯗ ꯆꯥꯛ ꯆꯥꯗꯦ ꯑꯗꯣꯥ
ꯑꯗꯨꯒ ꯌꯨꯝꯗ ꯂꯥꯛꯑꯀꯥꯟꯗ ꯅꯨꯡꯊꯤꯟꯗ ꯆꯥꯛ ꯈꯤꯇꯥꯡ ꯆꯥꯕꯀꯣ ꯑꯗꯨꯒꯤ ꯆꯥꯛ ꯂꯣꯕꯥꯥꯝꯗꯣ ꯑꯗꯨ ꯆꯥꯔꯒ ꯑꯩꯒꯤ ꯄꯨꯛꯇꯣ ꯑꯁ ꯂꯣꯏꯔꯦ ꯍꯧꯖꯤꯛꯁꯦ
ꯌꯨꯝ ꯂꯩꯔꯗꯤ ꯈꯔ ꯅꯣꯏꯒꯔꯥ ꯅꯪꯒꯤꯅ
ꯌꯨꯝꯗ ꯂꯩꯔꯤꯗꯤ ꯑꯗꯨꯝ ꯂꯣꯏꯕꯅꯦ ꯑ ꯑꯁꯤꯗ ꯑꯩꯈꯣꯏ ꯔꯦꯟꯗ ꯆꯥꯕꯒꯨꯝꯅ ꯆꯥꯗꯕꯀꯣ ꯄ꯭ꯂꯦꯠ ꯗ ꯑꯗꯨꯝ ꯑꯩꯈꯣꯏꯗꯤ ꯆꯥꯎꯒꯀꯣ
ꯄꯨꯅꯄꯤ ꯀꯥꯏꯅꯦꯔꯦ ꯆꯂꯦ ꯍꯥꯏꯗꯤ ꯎꯕꯤꯕꯨ ꯏ ꯀꯥꯏꯕ꯭ꯔꯥ ꯅꯠꯇ꯭ꯔꯒ
ꯑꯩꯒꯤ ꯌꯨꯝꯗꯁꯨ ꯀꯩꯅꯣ ꯇꯧꯗꯦ ꯑꯗꯨꯕꯨ ꯃꯣꯏꯅ ꯑꯩꯈꯣꯏꯃ ꯑꯩꯈꯣꯏꯅ ꯑꯗꯨꯝ ꯄꯨꯂꯇ ꯊꯝꯃꯅꯤꯌꯦꯣ ꯑꯗꯨ ꯆꯥꯛꯇꯣ ꯊꯝꯃꯅꯤꯌꯦ ꯌꯥꯝꯃꯦ ꯍꯥꯏꯔꯁꯨ ꯑꯃꯛ ꯄꯤꯊꯔꯁꯨ ꯗꯨꯁꯥꯔꯗꯤꯀꯣ ꯌꯨꯝ ꯉꯝꯗ꯭ꯔꯦꯕ ꯍꯥꯝ
ꯍꯌꯦꯡ ꯅꯣꯏ ꯈꯨꯨꯟꯗ ꯂꯥꯛꯀꯅꯦꯕ
ꯑꯩꯈꯣꯏ ꯈꯨꯟꯗ
ꯑ
ꯀꯩꯗꯧꯗꯣꯏꯔꯣ
ꯄꯩꯁꯥ ꯂꯧꯣꯅꯤꯡꯉꯥꯏ
ꯀꯅꯥꯉꯗ
ꯂꯩꯔꯤ ꯍꯨ ꯃꯣꯏꯗ
ꯑꯣ ꯑꯣ ꯅꯣꯏꯒꯤ ꯏꯃꯥꯒꯤꯔꯣ
ꯎꯝ ꯍꯌꯦꯡ ꯆꯠꯂꯨ ꯍꯥꯏꯌꯦ ꯑꯗꯣ ꯄꯨꯡ ꯀꯌꯥꯗ ꯂꯥꯛꯇꯣꯏꯅꯣꯗꯤ ꯈꯪꯗꯦ ꯑꯌꯨꯛꯇꯔꯣ
ꯑꯣ
ꯅꯨꯡꯊꯤꯟꯗ ꯂꯥꯛꯑꯣ꫰ꯍꯥꯏꯔꯣ
ꯁ‌ꯦ ꯑꯩꯃꯨꯛ ꯍꯥꯏꯔꯛꯑ‌ꯦ
ꯂꯋꯥꯥꯏꯗꯩꯩ ꯂꯥꯛꯄ
ꯑꯩꯅ ꯄꯤ ꯑꯩꯅ ꯄꯤꯒꯦ ꯍꯥꯏꯕ꯭ꯔꯣ
ꯅꯪꯅ ꯄꯤꯗ꯭ꯔꯁꯨ ꯅꯣꯏꯒꯤ ꯌꯨꯝꯗꯨ ꯅꯛꯅꯕꯅꯤꯅꯀꯣ
ꯏꯁ ꯂꯥꯞꯄꯦꯗ ꯃꯣꯏ ꯌꯨꯝꯒ ꯑꯩꯈꯣꯏꯒꯤ ꯌꯨꯝꯒ ꯂꯥꯞꯄꯦꯗ
ꯅꯪ ꯂꯧꯔꯝꯃꯣ ꯑꯗꯨꯗꯤ ꯅꯪ ꯂꯧꯔꯒ ꯅꯣꯏꯒꯤ ꯒꯦꯠ ꯃꯅꯥꯛꯇ ꯂꯩꯔꯝꯅꯤ
ꯑꯩꯈꯣꯏ ꯒꯦꯠ ꯂꯩꯇꯦ
ꯂꯩꯇ꯭ꯔꯁꯨ ꯅꯣꯏ ꯌꯨꯝ ꯃꯈꯥꯒꯤꯗ
ꯃꯈꯥꯁꯨ ꯂꯩꯥꯇꯦꯕꯨ
ꯅꯣꯏ ꯌꯨꯝ ꯀꯥꯕꯒꯤ ꯂꯝꯕꯤꯗꯣ ꯐꯖꯅ ꯁꯦꯝꯂꯝꯒꯅꯤꯀꯣ ꯅꯍꯥꯟ ꯑꯈꯣꯏꯅꯀꯣ ꯆꯠꯂꯒ ꯑꯗꯨꯒ ꯐꯖꯅ ꯁꯦꯝꯈꯔꯕꯅꯦ ꯌꯥꯝ ꯊꯥꯖꯅꯤꯡꯉꯥꯏ ꯂꯩ ꯌꯥꯝ ꯊꯥꯒꯠꯅꯤꯡꯉꯥꯏ ꯂꯩꯩ ꯅꯪ
ꯑꯗꯨ ꯐꯖꯅ ꯁꯦꯝꯕꯤꯗꯦ ꯍꯥꯏꯕ ꯆꯠꯄꯗꯣ ꯅꯨꯡꯉꯥꯏꯇ꯭ꯔꯦ ꯑꯩꯈꯣꯏꯒꯤ ꯂꯝꯕꯤ ꯗꯣ ꯀꯩꯅꯣ ꯁ꯭ꯂꯤꯞꯄ꯭ꯔꯤ ꯑꯣꯏꯌꯦꯕ ꯒ꯭ꯔꯤ ꯀꯥꯕꯁꯨ ꯅꯨꯡꯉꯥꯏꯔꯣꯏ ꯌꯦꯡꯉꯣ ꯍꯌꯦꯡ ꯌꯦꯡꯉꯣ ꯂꯝꯕꯤꯗꯣ ꯅꯨꯡꯉꯥꯏꯇꯦ ꯍꯥꯏꯕ ꯑꯁꯦꯡꯕ
ꯅꯨꯡꯉꯥꯏ ꯅꯨꯡꯉꯥꯏ ꯃꯤ ꯅꯨꯡꯉꯥꯏꯅ ꯆꯠꯂꯤ
ꯅꯨꯡꯉꯥꯏꯇꯦ ꯍꯥꯏꯕꯅꯤ
ꯍꯌꯦꯡꯗꯤꯃꯨꯛ ꯀꯥꯏ ꯆꯠꯅꯤ ꯅꯣꯏ ꯅꯆꯦꯒꯤ ꯌꯨꯝꯗꯃꯨꯛ ꯂꯩꯒꯦꯔꯥ
ꯈꯪꯗ꯭ꯔꯤꯌꯦ ꯍꯧꯖꯤꯛ ꯍꯌꯦꯡ ꯊꯣꯛꯑꯀꯥꯟꯗ ꯈꯪꯉꯅꯤ
ꯂꯧ ꯆꯠꯀꯦ ꯍꯥꯏꯕ꯭ꯔꯥ ꯅꯠꯇ꯭ꯔꯒ ꯌꯨꯝꯗ ꯑꯗꯨꯝ ꯂꯩꯒꯦ ꯍꯥꯏꯕ꯭ꯔꯥ
ꯑꯩꯈꯣꯏ ꯃꯤ ꯂꯣꯏꯅ ꯂꯩꯒꯅꯤ
ꯅꯨꯡꯉꯥꯏꯔꯦꯅꯦ ꯅꯣꯏ ꯌꯨꯝꯗꯤ ꯊꯕꯛꯁꯨ ꯆꯠꯇꯦ ꯑꯗꯨ ꯅꯣꯏ ꯏꯄꯥꯗꯤ ꯅꯨꯡꯉꯥꯏꯔꯤ ꯀꯣ
ꯑꯩꯒꯤ ꯏꯄꯥꯔꯥ
ꯎꯝ
ꯌꯥꯝ ꯐꯈ꯭ꯔꯦ ꯍꯧꯖꯤꯛꯀꯥꯟ
ꯅꯪꯒꯤꯗꯣ ꯅꯪ ꯅꯪ ꯉꯁꯥꯏ ꯍꯥꯏꯔꯛꯄꯗꯣ ꯅꯪꯒꯤ ꯊꯕꯛꯇꯣ ꯂꯣꯏꯔꯕꯣ
ꯎꯝ
ꯊꯨꯏꯍꯦ ꯆꯔꯆ ꯆꯠꯄ ꯌꯥꯕꯅꯤ ꯑꯗꯨꯗꯤ
ꯎꯝ ꯆꯂꯗꯤ ꯑꯃꯨꯛ ꯊꯦꯡꯅꯤ ꯃꯣꯢ ꯍꯧꯖꯤꯛ ꯐꯥꯎ ꯂꯥꯛꯇꯔꯤ
ꯑꯣ ꯑꯦ ꯊꯦꯡꯉꯦꯍꯦ
ꯍꯣꯔꯦꯟ ꯕꯔꯣꯗ ꯕꯣꯜ ꯍꯥꯏꯕꯏꯀꯣ ꯉꯥꯏꯍꯥꯛꯀꯤꯤꯟꯗꯨꯅꯤ ꯍꯣꯔꯦꯟ ꯄꯨꯡ ꯅꯤꯄꯥꯜ ꯃꯥꯄꯜ ꯇꯔꯥ ꯗꯤ ꯃꯔ ꯃꯈ ꯈꯥꯏ ꯑꯗꯨ ꯍꯧꯒꯒ ꯑꯃꯕꯣ ꯃꯅꯦ
ꯄꯨꯡ ꯀꯌꯥꯗ ꯂꯩꯔꯨꯔꯣ ꯁꯤ ꯉꯁꯤ
ꯔꯣ ꯃꯈꯥꯏꯅ ꯂꯩ
ꯑ
ꯑꯗꯨꯒ ꯍꯌꯦꯡ ꯑꯌꯨꯛ ꯐꯥꯏꯚ ꯊꯥꯔꯇꯤ ꯑꯗꯨꯋꯥꯏꯗ ꯑꯃꯨ ꯂꯩꯒꯅꯤ ꯁꯚꯦꯟ ꯊꯔꯇꯤ ꯀꯣ
ꯑꯣ
ꯑꯗꯨ ꯍꯥꯏꯗꯤ ꯈꯪꯗꯦꯅ ꯁꯟꯗꯦ ꯁꯟꯗꯦꯒꯤꯗꯨ ꯌꯥꯝ ꯄꯥꯝꯃꯨꯩꯅꯦ ꯌꯦꯡꯁꯤꯔ ꯅꯠꯇ꯭ꯔꯒ ꯆꯔꯁꯁꯤꯔ ꯏꯇ ꯍꯥꯏ꯭ꯔꯦ ꯃꯗꯤ ꯐ ꯆꯥꯕ ꯂꯩꯕ
ꯀꯅꯥ ꯀꯅꯥꯅꯣ
ꯄꯣꯔꯇꯨꯒꯜꯒ ꯀꯣꯂꯣꯕꯤꯌꯥꯁꯤꯅꯒꯅꯤ
ꯑꯣ ꯑ ꯊꯨꯏ ꯍꯦ ꯃꯣꯏꯁꯨ
ꯃꯟꯗꯦ ꯌꯧꯔꯗꯤ ꯅꯣꯛ ꯑꯥꯎꯠ ꯍꯧꯔꯅꯤꯕ ꯅꯣꯛꯣꯛ ꯑꯥꯎꯠ
ꯎꯝ
ꯎꯝ ꯖꯨꯂꯥꯏ ꯅꯥꯏꯟꯇꯤꯟꯗ ꯂꯣꯏꯒꯗꯧꯕ ꯅ ꯅꯨꯃꯤꯠ ꯈꯔ ꯊꯨꯨꯔꯗꯤ ꯌꯥꯗ꯭ꯔꯦꯕ ꯅꯣꯏꯒꯤꯗ
ꯎꯝ ꯉꯁꯤ ꯉꯁꯤꯁꯨ ꯂꯩꯔꯣ ꯉꯁꯤꯁꯨ ꯂꯩꯀꯣ ꯑꯩ ꯀꯥꯏꯗꯤ ꯅꯨꯄꯤ ꯑꯣꯏꯔ ꯀꯃꯥꯏ ꯕꯣ ꯁꯅꯥꯒꯤꯔꯣ
ꯅꯨꯄꯤ ꯑꯣꯏꯔꯁꯨ ꯕꯣꯜꯗꯤ ꯍꯩꯒꯗꯕ ꯕꯕꯨꯣꯂꯤꯁꯨ ꯍꯩꯇꯦ
ꯑꯗꯨ ꯏꯟꯇꯔꯦꯁ ꯂꯩꯇꯦ ꯑꯩꯗꯤ
ꯀ꯭ꯔꯤꯟꯦꯁꯅꯦꯕ
ꯁꯨ ꯏꯟꯇꯔꯦꯁ ꯍꯥꯏ
ꯅꯨꯄꯥ ꯈꯥꯏꯅꯤ ꯑꯅꯤ
ꯑꯗꯨꯒꯨꯝꯕ ꯋꯥꯗꯤ ꯍꯥꯏꯔꯛꯒꯅꯗ ꯈꯪꯁꯨ ꯈꯪꯗ꯭ꯔꯒ ꯑꯁ ꯑꯩꯗꯣ ꯀꯩꯅꯣ ꯅꯨꯄꯥ ꯌꯥꯝ ꯆꯣꯞꯄꯒꯤ ꯇꯥꯏꯞꯇꯀꯣ
ꯎꯝ ꯇꯗ ꯈꯔ
ꯀꯅꯥꯕꯨ ꯅꯨꯄꯥ ꯌꯥꯝ ꯁꯣꯛꯎꯔꯗꯤ ꯑꯦ ꯀꯩꯅꯣ ꯀꯩꯅꯣ ꯇꯧꯔꯝꯃꯣꯏ ꯑꯁꯤ ꯅꯨꯄꯥꯁꯤꯡꯕꯨ ꯇꯨꯡ ꯀꯣ ꯇꯥꯔꯒ ꯑꯦ ꯀꯩꯅꯣ ꯑꯗꯨꯝ ꯅꯨꯡꯗꯥꯡꯗ ꯑꯗꯨꯝ ꯀꯣꯜ ꯇꯧꯔꯒ ꯂꯩꯔꯅꯤ
ꯇꯋ ꯑꯗꯨ
ꯑꯁ ꯑꯩ ꯅꯪꯕꯨꯛ ꯇꯧꯔꯛꯄ꯭ꯔꯣ
ꯊꯔ ꯁꯤ ꯅ ꯏꯗ ꯈꯪꯉ
ꯀꯅꯥꯕꯣ
ꯎꯝ ꯀꯔꯗ꯭ꯔꯃ
ꯑꯁ ꯌꯦꯡꯕ ꯐꯪꯗ꯭ꯔꯦ ꯑꯩꯒꯤ ꯌꯨꯝ ꯑꯩꯒꯤ ꯔꯨꯝꯗ ꯀꯩꯅꯣ
ꯑꯁꯤ ꯑꯩꯒꯤ ꯌꯨꯝ ꯎ ꯃꯃꯥꯡꯗ ꯌꯨꯝ ꯑꯃ ꯂꯩꯕꯒꯤꯀꯣ ꯅꯦꯝꯃꯛꯗꯣ ꯈꯔ ꯅꯨꯡꯉꯥꯏꯇꯕ
ꯌꯨꯝꯗ ꯑꯣꯏꯔꯝꯃꯣꯏ ꯅꯣꯏꯒꯤ
ꯑꯁꯤ ꯑꯁꯤ ꯀꯩꯅꯣ ꯍꯧꯖꯤꯛ ꯂꯩꯔꯤꯕꯗꯣ ꯑꯩꯁꯨ ꯀꯩꯅꯣ ꯃꯄꯥꯟꯗꯅꯦꯕ ꯁꯤ ꯌꯨꯝ ꯑꯆꯧꯕꯒꯤ ꯃꯄꯥꯟꯗꯅꯦꯕ ꯂꯩ ꯑꯗꯣ ꯑꯗꯨ ꯅꯉ ꯌꯥꯝ ꯐꯩꯌꯦ
ꯑꯗꯨꯗꯤ ꯑꯗꯨ ꯃꯄꯥꯟꯗ ꯇꯨꯝꯃꯣꯗꯅ ꯑꯗꯨꯗꯤ
ꯅꯣꯡꯆꯨꯔꯗꯤ ꯅꯣꯡꯆꯨꯔꯁꯨ ꯑꯗꯨꯝ ꯇꯨꯞꯂꯒ ꯂꯩꯌꯣ ꯍꯥꯏꯕ꯭ꯔꯣꯑꯣ
ꯅꯣꯡ ꯆꯨꯗ ꯑꯃꯨꯛ ꯆꯪꯕ ꯇꯥꯕꯅꯤ ꯍꯥꯏꯩꯅ
ꯑꯗꯨꯗꯤ ꯐꯃꯨꯡ ꯁꯦꯝꯕꯤꯌꯣ ꯅꯪ ꯂꯥꯛꯑꯒ
ꯍꯌꯦꯡ ꯁꯦꯝꯕꯤꯒꯦꯀꯣ
ꯍꯌꯦꯡ ꯐꯖꯅ ꯁꯦꯝꯕꯤꯌꯦ
ꯅꯣꯡꯁꯨ ꯑꯃꯁꯁꯨ ꯍꯥꯡꯗ꯭ꯔꯦꯍꯦ ꯑꯗꯨꯝ ꯃꯝꯂꯒ ꯂꯩꯑꯦ ꯐꯤꯔꯣꯟꯁꯤꯡꯗꯨ ꯌꯥꯔꯔꯣꯏ
ꯑꯩꯁꯨ ꯌꯥꯝ ꯂꯩ ꯐꯤ ꯁꯨꯅꯤꯡꯉꯥꯏ
ꯉꯔꯥꯡꯗꯣ ꯁꯨꯕꯅꯦꯕ ꯕ꯭ꯂꯦꯡꯀꯦꯠ
ꯑꯩꯁꯦ ꯕꯂꯦꯡꯀꯦꯠ ꯁꯨꯕ ꯑꯁ ꯇꯜꯂꯦꯍꯦ ꯅꯣꯡ ꯃꯔꯛꯁꯤꯗ ꯕ꯭ꯂꯦꯡꯀꯦꯠ ꯁꯨꯕꯁꯤꯗꯤ
ꯀ꯭ꯔꯤ ꯀꯔꯤꯅꯣ ꯁꯨꯕꯤꯕꯅꯦꯕꯀꯣ ꯉꯔꯥꯡꯗꯣ ꯕꯤꯁꯤꯒ ꯀ꯭ꯔꯤ ꯀꯅꯣꯗꯨꯗꯤ ꯑꯩꯅ ꯁꯨꯕ ꯑꯗꯨ ꯕ꯭ꯂꯦꯡꯀꯦꯠꯗꯤ ꯏꯃꯥꯅ ꯁꯨꯕꯤꯕ ꯆꯣꯠꯄꯁꯤꯡꯗꯣ ꯌꯥꯝꯃꯦ